ꯑ
ꯐꯥꯏꯅꯦꯂꯤ
ꯎꯝꯝ
ꯌꯥꯔꯦ ꯃꯤ ꯃꯤꯅꯤꯠ ꯇꯔꯥꯅꯤꯊꯣꯏ ꯃꯤꯅꯤꯠ ꯇꯔꯥꯅꯤꯟꯊꯣꯏ
ꯃꯤꯅꯤꯠ ꯇꯔꯥꯅꯤꯊꯣꯏ
ꯀꯔꯤꯝ ꯕꯦꯛ ꯍꯟꯒꯅꯨꯕꯣ ꯑꯩꯈꯣꯏ ꯊꯣꯛ ꯋꯥꯊꯤ ꯑꯗꯨꯝ ꯉꯥꯡꯅ
ꯑꯁ ꯑꯩꯗꯤ ꯆꯤꯡ ꯀꯥꯔꯨꯕꯩ ꯇꯨꯝꯃꯒꯦ ꯇꯨꯝꯕ ꯍꯧꯔ
ꯑꯗꯨꯏꯗꯨ ꯃꯅꯤꯅꯖꯨ ꯀꯥꯔꯨꯖꯦ ꯍꯥꯏꯔꯝꯃꯕꯅꯤ ꯑꯗꯨ ꯃꯐꯝꯗꯣ
ꯑꯗꯨꯗ ꯇꯨꯃꯤꯟ ꯇꯨꯃꯤꯟ ꯂꯩꯔꯦꯍꯣꯏꯔꯣꯡ ꯃꯤꯗꯤ ꯑꯃ ꯂꯧ ꯂꯧꯔꯨꯒꯦ ꯀꯩꯅꯣ ꯇꯧꯒꯦ ꯍꯥꯏ ꯇꯨꯃꯤꯟꯅ ꯇꯨꯃꯤꯟ ꯂꯩꯅꯤꯗꯤ ꯑꯩꯈꯣꯏꯗꯤ ꯀꯥꯗꯁꯨ ꯉꯥꯏ ꯀꯥꯗꯔꯗꯤ ꯊꯕꯛ ꯇꯧꯁꯤꯗꯤ ꯇꯧꯁꯤꯅꯦ
ꯑꯦꯛꯖꯝꯗꯨ ꯂꯣꯏꯗꯔꯤ ꯀꯥꯟꯗꯨꯗꯅ ꯆꯥꯁꯤ ꯈꯣꯠꯁꯤ ꯄꯨꯟꯁꯤ ꯑꯗꯨ ꯇ ꯍꯥꯏ ꯑꯗꯨꯒ ꯑꯦꯛꯖꯥꯝ ꯂꯣꯏꯔꯀꯥꯟꯗ ꯀꯩꯅꯣ ꯇꯨꯃꯤ ꯇꯨꯃꯤꯟ ꯂꯣꯏ ꯂꯩꯅꯔꯤꯁꯦ
ꯑꯩꯗꯤ ꯆꯠꯄ ꯈꯣꯠꯄ ꯀꯩꯅꯣ ꯑꯦꯕꯥꯏꯂꯦꯕꯜꯅꯤ ꯇ꯭ꯋꯦꯟꯇꯤ ꯐꯣꯔ ꯕꯥꯏ ꯁꯚꯦꯟ
ꯎꯝ ꯑꯣꯏꯔꯝꯃꯅꯤ ꯑꯗꯨ ꯅꯍꯟ ꯀꯔꯥꯡ ꯆꯠꯁꯦ ꯍꯥꯏꯔꯒꯅ ꯔꯣꯏꯗꯣꯏ ꯂꯩꯁꯨ ꯂꯩꯔꯝꯗꯦ ꯅ
ꯍꯣꯏ ꯑꯗꯨꯗꯤ ꯌꯨꯝꯗ ꯑꯣꯏꯔꯣ ꯑꯦꯛꯖꯥꯝ ꯂꯣꯏꯕꯒꯤ ꯄꯣꯠ ꯆꯩꯗꯣ ꯑꯩ ꯑꯁꯣꯝꯗ ꯈꯔ ꯄꯨꯊꯔꯒ ꯌꯨꯝꯗ ꯂꯩꯌꯨ
ꯑ ꯑꯗꯨꯒ ꯑꯩꯅ ꯍꯧꯔꯝꯗꯣꯏꯁꯦ ꯀꯩꯅꯣ ꯉꯛꯇꯅꯦꯕ ꯂꯛꯀꯤ ꯈꯛꯇꯅꯦꯕ ꯅꯍꯥꯟ ꯀꯔꯥꯡ ꯆꯠꯄꯩꯗꯨꯗ ꯑꯩꯗꯤ ꯅꯪꯁꯨ ꯍꯧꯔꯝꯃꯦꯗꯅ ꯑꯗꯩꯗꯤ
ꯅꯇꯦ ꯌꯨꯝꯗ ꯂꯩꯔꯤꯉꯩꯗ ꯍꯥꯏꯔꯛꯄ ꯁꯤ ꯂꯩ ꯀꯥꯗ ꯍꯥꯏꯗꯤ ꯌꯥꯔꯣꯏꯗ꯭ꯔꯣ ꯍꯧꯖꯤꯛꯁꯤ ꯂꯩꯀꯥꯗꯅ ꯀꯔꯤꯝ ꯍꯥꯏꯈꯤꯗ꯭ꯔꯦ ꯃꯔꯣꯟ ꯄꯥꯎ ꯀꯔꯤꯝ ꯇꯥꯈꯤꯗ꯭ꯔꯦ
ꯈꯪꯗ ꯍꯧꯖꯤꯛꯀꯤꯗꯤ ꯏꯔꯣꯏꯆꯠꯁꯦꯅ ꯄ꯭ꯂꯥꯟ ꯂꯣꯏ ꯂꯩꯅ ꯑꯇꯩꯗꯤ ꯀꯦꯝ ꯂꯩꯇꯦ ꯑꯗꯨ ꯀꯩꯅꯣ ꯆꯤꯡ ꯆꯤꯡꯗꯨꯕꯨ ꯂꯣꯏ ꯊꯤꯡꯈ꯭ꯔꯦ ꯍꯥꯏꯗꯥꯏꯅꯦ ꯍꯣꯏ
ꯀꯅꯥ ꯊꯤꯡꯉꯦ ꯍꯥꯏꯕ ꯃꯤ ꯐ ꯌꯥꯝ ꯂꯥꯎꯋꯦꯕ ꯄꯩ ꯐꯅꯥꯝ ꯒ꯭ꯔꯨꯨꯞ ꯒ꯭ꯔꯨꯞ ꯇ
ꯑꯗꯨꯅ ꯑꯩ ꯆꯠꯅꯤꯡꯉꯦ ꯑꯗꯨꯏ ꯅꯇꯦ ꯅꯪꯒꯤ ꯃꯐꯝꯗꯨꯁꯨ ꯆꯠꯅꯤꯡꯉꯦꯗꯨꯗ ꯑꯃ ꯄꯨꯟꯁꯤꯂꯣꯛꯅ ꯑꯃ ꯍꯥꯏꯔꯤꯕ ꯃꯅꯤꯅ
ꯀꯔꯤ
ꯄꯨꯟꯁꯤꯂꯣꯛ ꯆꯠꯂꯨꯔꯕ ꯅꯪ
ꯄꯨꯟꯁꯤꯂꯣꯛ ꯆꯠꯇ꯭ꯔꯤ
ꯑꯗꯨꯝ ꯆꯠꯂꯨꯁꯤꯅꯦ ꯃꯐꯝꯗꯨ ꯊꯤꯟ ꯐꯖꯩꯕ ꯃꯤ ꯏꯗꯤꯠ ꯃꯌꯥꯝꯁꯦ ꯋꯥꯏ ꯆꯥꯏꯔꯦ ꯃꯅꯤꯄꯨꯔꯒꯤ
ꯆꯠꯁꯦꯗꯤ ꯍꯥꯏꯌꯣ ꯑꯗꯨ ꯑꯗꯨꯃꯥꯏꯅ ꯑꯗꯨꯝ ꯋꯥꯔꯤꯗꯤ ꯑꯗꯨꯝ ꯌꯥꯎꯔ ꯂꯨꯁꯤꯟꯒ꯭ꯔꯗꯣꯏꯅꯤ
ꯌꯦꯁ
ꯆꯠ ꯌꯥꯔ ꯅꯍꯥꯟꯅ ꯆꯠ ꯌꯥꯔꯦꯗ
ꯅ ꯅ ꯅꯠꯇꯤꯌꯦ ꯅꯍꯥꯟ ꯑꯃ ꯑꯩꯅ ꯀꯩꯅꯉꯣꯟꯗ ꯀꯣꯜ ꯇꯧꯔꯒ ꯐ꯭ꯂꯦꯛꯁ ꯇꯧꯁꯤꯜꯂꯛꯏꯗꯣ
ꯎꯝ
ꯆꯤꯡ ꯀꯥꯏ ꯀꯥꯏꯗ ꯑꯗꯨꯏ ꯇꯁꯤꯡꯁꯤꯗꯤ ꯄꯨꯟꯁꯤ ꯂꯣꯛꯇ ꯆꯠꯀꯦ ꯇꯧꯅꯦꯕ ꯑꯗꯨꯒ ꯃꯅꯤꯗꯣ ꯃꯨꯛ ꯃꯥꯒꯤ ꯈꯨꯃꯨꯛꯇꯣ ꯑꯃꯨꯛ ꯇꯠꯂꯛꯑꯕ ꯈꯨꯒꯥ ꯍꯟꯊꯣꯛꯈ꯭ꯔꯕ
ꯑꯣ
ꯑꯗꯩ ꯄꯨꯟꯁꯤꯂꯣꯛ ꯀꯖꯦ ꯇꯣꯛꯑꯦꯗꯅ
ꯎ
ꯏꯕꯣ ꯅꯣꯡ ꯆꯨꯔ ꯑꯗꯨꯝ ꯆꯠꯁꯤꯟꯕꯤꯅꯦ ꯑꯗꯨꯏꯗꯨꯗꯤ ꯐꯒꯤ ꯅꯠꯇꯦ
ꯑꯩ ꯍꯥꯏꯗꯣ ꯍꯥꯏꯕꯣ ꯆꯠꯇꯧ ꯈꯣꯠꯇꯧ ꯑꯣꯏꯗꯤ ꯍꯧꯖꯤꯛ ꯉꯜꯂꯤꯉꯩ ꯈꯔ ꯇꯧꯕ ꯈꯔ ꯃꯌꯥꯏ ꯆꯜꯂꯛꯄꯗꯗꯤ ꯄꯨꯂꯞ ꯁꯤꯟꯅꯔꯅꯤ ꯊꯣꯛꯄ ꯍꯥꯏꯁꯦ ꯑꯦꯛꯖꯥꯝ ꯀꯩ ꯃꯊꯪ ꯃꯊꯪ
ꯑꯗꯨ ꯅꯪꯒꯤꯗꯤ ꯍꯟꯗꯛ ꯐꯪ ꯐꯪꯅꯤꯗ
ꯑꯁ ꯌꯥꯝ ꯍꯥꯏꯔꯛꯏꯅ ꯁꯣꯝꯗꯅ ꯄꯦꯔꯦꯟꯁꯅ ꯏꯕꯨꯡꯉꯣ ꯅꯪ ꯑꯣꯏꯗꯧ ꯃꯥꯟꯗ꯭ꯔꯦ ꯃꯅꯤꯄꯨꯔ ꯃꯆꯥ ꯌꯥꯝ ꯋꯥꯡꯂꯦꯗ
ꯑꯗꯨꯃꯥꯏꯅ ꯈꯔꯂꯗꯤ ꯐꯩ ꯍꯥꯏꯔꯤꯕꯅꯦꯕꯣ ꯄ꯭ꯔꯦꯁꯔꯗꯨ ꯆꯥꯗꯅꯕ ꯊ ꯍꯥꯏ ꯑꯗ ꯅ ꯅ ꯀꯣꯏꯂꯦꯗꯤ ꯐꯪ ꯊꯥꯏ
ꯁꯤ ꯂꯩꯗꯧ ꯃꯥꯟꯗꯦꯕ
ꯑꯩꯣꯏ ꯃꯄꯥꯟ ꯂꯝꯒꯤ ꯁ ꯐꯪꯗꯧ ꯃꯥꯜꯂꯦ ꯍꯥꯏꯕ ꯋꯥꯂꯦ ꯃꯅꯤꯄꯨꯔꯗ ꯐꯖ ꯂꯩ
ꯑꯦ ꯃꯅꯤꯄꯨꯔꯗꯤ ꯊ꯭ꯔꯤ ꯁꯕꯦꯟꯇꯤ ꯐꯥꯏꯚꯅꯦꯕꯀꯣ
ꯑꯥ
ꯍꯦꯟꯒꯠꯂꯦꯕ ꯃꯃꯥꯡꯗꯒꯤꯗꯤ
ꯑ
ꯃꯃꯥꯡ ꯊ꯭ꯔꯤ ꯍꯟꯗ꯭ꯔꯦꯠ ꯃꯨꯛꯀꯤ ꯆꯥꯡ ꯂꯧꯅꯦꯕ
ꯀꯩꯗꯨꯅꯣ ꯍꯥꯏꯁꯦ ꯁꯦꯝꯁꯤꯔꯥ
ꯄꯨꯂꯞ ꯑꯄꯨꯟ ꯑꯣꯏꯌꯦ ꯁꯤ ꯊꯦꯡꯒ ꯂꯩꯅꯦꯕꯌꯥ
ꯑꯣ ꯅꯪ ꯑꯩꯁꯦ ꯑꯦꯝ ꯕꯤ ꯕꯤ ꯑꯦꯁꯀꯤ ꯑꯣꯏꯅ
ꯑꯩꯈꯣꯏ ꯍꯧꯖꯤꯛ ꯂꯩꯔꯤꯁꯦ ꯀꯗꯅꯣ ꯅꯪꯁꯨ ꯑꯩꯈꯣꯏꯉꯩ ꯂꯩꯔꯤꯁꯤ ꯁꯝ ꯇꯨ ꯍꯟꯗ꯭ꯔꯦꯠ ꯐꯤꯐꯇꯤ ꯁꯨꯕ ꯂꯩꯔꯤꯅꯦꯕ ꯍꯧꯖꯤꯛ ꯃꯅꯤꯄꯨꯔꯒꯤ
ꯎꯝ
ꯑꯗꯣ ꯑꯁꯦꯡꯕꯒꯤꯗ ꯃꯩ ꯌꯥꯡꯈꯩꯃꯨꯛ ꯍꯥꯞꯄꯛꯩꯅꯦꯕ ꯊ꯭ꯔꯤ ꯍꯟꯗ꯭ꯔꯦꯠ ꯁꯨꯄꯥꯥꯟ ꯂꯩꯗꯣꯏꯅꯦꯕ
ꯑꯣ ꯍꯟꯗꯛꯁꯤꯤ ꯌꯥꯡꯈꯩ ꯑꯃ ꯍꯦꯟꯂꯣꯏꯗ꯭ꯔꯣꯕꯥ ꯍꯥꯏꯁꯦ
ꯍꯥꯏ ꯇꯨꯃꯤ ꯂ ꯃꯤ ꯑꯄꯥꯪꯕ ꯈꯔ ꯑꯣ ꯀꯥꯎꯟꯁꯤꯂꯤꯡ ꯌꯥꯎꯗꯅ ꯇꯧꯈ꯭ꯔꯗꯤ ꯑꯩꯈꯣꯏ ꯀꯥꯟꯅꯗꯣꯏꯕꯅꯤ ꯈꯪꯕ
ꯑꯗꯨꯗꯤꯤ ꯀꯥꯟꯅꯅꯤꯅꯦ
ꯑꯦ ꯑꯗꯨꯅꯀꯣ ꯑꯩ ꯍꯥꯏꯁꯦ ꯇꯨꯃꯤꯟꯅ ꯂꯩꯁꯤꯜꯂꯒ ꯍꯌꯦꯡ ꯀꯥꯎꯟꯁꯤꯂꯤꯡ ꯍꯧꯔꯛꯄꯩꯗ ꯃꯅꯤꯄꯨꯔꯒꯤ ꯑ ꯃꯣꯏ ꯍꯥꯏꯗꯤ ꯁꯤꯗ ꯇꯝꯅꯕꯁꯨ ꯈꯔ ꯌꯥꯎꯋꯤꯗꯅ
ꯑ
ꯑ ꯀꯣꯆꯤꯡꯒꯩ ꯍꯧꯅꯔꯒ
ꯎꯝ
ꯌꯥꯅꯤ ꯌꯥꯅꯤꯒꯦ ꯇꯧꯕꯗ ꯑꯗꯨ ꯊꯤꯔꯣꯟꯁꯦꯕ ꯊꯥꯖꯤꯜꯂꯑꯣꯀꯣ
ꯍꯣꯏ
ꯇꯥꯟ ꯆ ꯑꯗꯨꯗꯤꯕꯨ ꯁꯤꯁꯦ ꯑꯗꯨ ꯐꯪꯗ꯭ꯔ ꯁꯦꯝꯁꯤ ꯃꯉꯥꯏꯗ ꯆꯪ ꯌꯥꯗ꯭ꯔꯣ
ꯌꯥꯒꯦꯩꯅꯣ ꯒꯣꯏꯃꯤ
ꯁꯤꯁꯤꯗ ꯍꯧꯖꯤꯗꯤ ꯀꯌꯥꯝ ꯀꯩꯗꯤ ꯂꯩꯔꯅꯣ ꯃꯣꯏ ꯍꯥꯟꯅꯣꯣ ꯑꯗꯨꯝ ꯃꯣꯏꯗꯁꯨ ꯑꯗꯨꯝ ꯌꯥꯕꯅꯦ
ꯑ
ꯏꯃꯥꯟꯅꯕꯤ ꯏꯃꯥꯟꯅꯕ ꯆꯪꯕ ꯂꯩꯌꯦꯕ ꯑꯗꯨꯝ ꯌꯥꯏ ꯍꯥꯏꯕ ꯑꯩ ꯄ꯭ꯔꯦꯛꯇꯤꯀꯦꯜ ꯇꯧꯕꯗꯣꯏꯅꯤ ꯔꯤꯝꯁꯇ ꯖꯦꯅꯤꯝꯁꯇ ꯇꯧꯗꯣꯏꯅꯦ ꯑꯗꯨꯝ ꯆꯞ ꯃꯥꯟꯅꯗ꯭ꯔꯣ
ꯎ ꯑꯗꯒꯤꯕꯗꯤ ꯊꯖ ꯐꯇꯒ ꯅꯗꯤ ꯃ
ꯑꯁ ꯑꯩ ꯍꯥꯏꯔꯏꯅ ꯅꯪꯅ ꯍꯦꯟꯅ ꯆꯥꯟꯖ ꯂꯩꯌꯦ ꯑꯩꯉꯣꯟꯗ ꯃꯅꯤꯄꯨꯔꯤ ꯑꯣꯏꯅꯗꯤ ꯁꯦꯡꯅ ꯍꯥꯏꯕꯤ
ꯆ ꯅ ꯅ ꯍꯥꯏꯦ ꯅꯪ
ꯁꯤꯅꯦ ꯍꯥꯏꯕ ꯅꯪꯅ ꯆꯥꯎꯋꯦ ꯍꯥꯏꯕ ꯄꯥꯔꯁꯦꯟꯇꯦꯖꯁꯤ
ꯅꯪꯒꯤ ꯅꯍꯥꯟꯒꯤ ꯀꯩꯅꯣꯗꯣ ꯂꯤꯁꯇꯣ ꯑꯗꯨ ꯍꯥꯏꯗꯤ ꯑꯦꯁ ꯇꯤꯅ ꯅꯝꯕ꯭ꯔꯥ ꯀꯩ ꯀꯩꯅ ꯅꯝꯒꯦꯕ ꯑꯣꯕꯤ ꯁꯤꯝ ꯑꯣꯕꯤ ꯁꯤ ꯉꯇꯗꯤ ꯑꯣꯏꯔꯝꯗꯣꯏꯁꯦ ꯃꯥꯁꯦ
ꯄꯨꯂꯞ ꯌꯥꯅꯕꯤꯅꯤ ꯖꯦꯅꯦꯔꯦꯜ ꯑꯣ ꯕꯤ ꯁꯤ ꯌꯨ ꯑꯥꯔ ꯑꯟꯗꯔ ꯔꯤꯖꯥꯕꯁꯨ ꯌꯥꯎꯔꯦ ꯄꯨꯂꯞ ꯌꯥꯎꯔꯤꯒꯦꯅ ꯑꯦꯁꯤꯁꯨ
ꯑꯦ ꯔꯣꯕꯔꯠ ꯍꯣꯏ ꯀꯩꯅ ꯂꯥꯡꯂꯦꯟ ꯍꯣꯏ ꯃꯥꯔ ꯂꯣꯏ ꯌꯥꯎꯕ꯭ꯔꯗ
ꯃꯣꯏ ꯊꯥꯒꯠꯂꯝꯒꯅꯤ ꯃꯤ ꯅꯥꯏꯟ ꯃꯤ ꯂꯤꯁꯤꯡ ꯑꯃ ꯃꯌꯥ ꯌꯥꯎꯕꯅꯦꯕ
ꯀꯩ ꯀꯌꯥ ꯅꯣ ꯎꯕꯕꯔꯇ
ꯐꯁꯇ ꯄꯥꯏꯕ
ꯁꯤꯛꯁ ꯁꯤꯛꯁ ꯑꯟ꯭ꯔꯦ
ꯁꯇꯦꯁꯟꯗꯩ ꯌꯧꯗꯦ ꯐꯥꯏꯚ ꯑꯥꯏꯠꯇꯤꯅ ꯇꯥꯒ ꯑꯃꯨꯛ ꯇꯧꯕꯅꯦ
ꯑꯩꯈꯣꯏꯒꯤꯔꯤꯡꯁꯦ ꯕꯣꯔꯗꯔ ꯂꯥꯏꯟ ꯍꯥꯏꯅ
ꯔꯨꯍꯤꯠ ꯔꯨꯍꯤꯠꯅ ꯑꯩꯉꯣꯟꯗ ꯀꯩꯅꯣꯝ ꯑꯃꯒ ꯊꯥꯔꯛꯏꯅꯦ
ꯍꯣꯏ ꯉꯥꯏꯈꯣ ꯅꯪ ꯍꯣꯡꯒꯗꯣꯅꯦ ꯑꯦꯞꯇꯨ ꯍꯣꯡꯕꯗ
ꯑꯦꯌꯥ ꯑꯩꯈꯣꯏ ꯕꯤꯗꯤꯁ ꯐꯪꯉꯣꯏꯗꯕꯩ ꯃꯑꯣꯡ ꯂꯩꯔꯦ
ꯀꯩ ꯋꯥꯏꯦ ꯋꯥꯔꯤꯔꯤꯁꯦ
ꯖꯅꯔꯦꯜ ꯌ ꯑꯣꯏꯔꯃꯅꯦ
ꯀꯩ ꯀꯩ ꯏꯅꯖ ꯍꯥꯏꯗꯨ ꯀ
ꯅꯠꯇꯦ ꯔꯦꯅ ꯑꯩꯉꯣꯟꯗ ꯊꯥꯔꯛꯄ
ꯎꯝ
ꯑꯩꯈꯣꯏꯗꯨ ꯀꯩꯅꯣ ꯕꯤ ꯗꯤ ꯑꯦꯁ ꯐꯥꯎ ꯐꯪꯗ꯭ꯔꯦꯕ
ꯐꯔꯅꯦ ꯑꯗꯨꯗꯤ
ꯑꯗꯨ ꯑꯩ ꯃꯣꯏꯅ ꯑꯄꯨꯟꯕ ꯊꯥꯒꯠꯗꯔꯛꯄꯁꯦ ꯑꯣꯟꯂꯥꯏꯟꯗ ꯀꯩꯅꯣꯒꯤ ꯊꯥꯒꯠꯇꯕꯅꯦ ꯑꯣ ꯕꯤ ꯁꯤ ꯑꯦ ꯁꯤꯒꯤ ꯑꯇꯣꯞꯄꯇꯩ ꯊꯥꯒꯠꯇꯕꯅꯦꯕ ꯖꯦꯅꯦꯔꯦꯂꯤ ꯑꯣꯏꯅ ꯊꯥꯡꯒꯠꯄꯅꯦꯕꯀꯣ
ꯎꯝ ꯖꯪꯅꯔꯦꯜ ꯈꯇꯪꯗ ꯃꯥꯛ ꯀꯌꯥ ꯂꯩꯒ꯭ꯔꯒꯦ ꯍꯥꯏꯖꯦ
ꯖꯦꯅꯦꯔꯦꯜꯗ ꯑꯦꯝ ꯕꯤ ꯕꯤ ꯑꯦꯁ ꯁꯤ ꯐꯥꯏꯚ ꯊꯥꯔꯇꯤꯗꯒꯤ ꯍꯧꯑꯣ ꯑꯗꯨꯗ ꯕꯤ ꯗꯤ ꯑꯦꯁꯅ ꯐꯣꯔ ꯊꯥꯔꯇꯤꯩꯒ ꯍꯧꯦ ꯑꯁꯤ ꯑꯣꯏꯔꯝꯃꯣꯏ ꯋꯥꯊꯤ ꯋꯥꯔ ꯃꯔꯣꯅꯤ
ꯅꯪꯒꯤ ꯋꯥꯔꯤꯗꯣ ꯃꯃꯥꯡꯒꯤ ꯅꯤꯠꯀꯤ ꯑꯣꯏꯅ ꯃꯥꯜꯗ ꯔꯤꯅꯤꯠꯀꯤ ꯃꯥꯟꯗꯦ
ꯅꯥꯕ ꯑꯩ ꯍꯧꯖꯤꯛ ꯌꯥꯝ ꯃꯣꯊꯥ ꯑꯃ ꯁꯥꯕ ꯑꯃ ꯂꯩꯔꯤꯁꯦ ꯍꯧꯖꯤꯛ ꯃꯣꯏ ꯀꯥꯎꯟꯁꯤꯂꯤꯡꯒꯤ ꯇꯧꯕꯩꯁꯤ ꯍꯟꯗꯛ ꯑꯃꯨꯛꯀ ꯀꯩꯅꯣ ꯇꯧꯕꯅꯦ ꯑ ꯄꯥꯝꯃꯤꯁꯤ ꯐꯥꯏ ꯍꯟꯗꯦ ꯂꯥꯟꯕ ꯀꯥꯡꯉꯉꯩꯗꯣ ꯍꯥ ꯑꯗꯨ ꯑꯦ ꯑꯥꯏ ꯀ꯭ꯌꯨꯗꯩ ꯇꯧꯔꯒ ꯃꯅꯤꯄꯨꯔꯗ ꯃꯣꯏꯅ ꯇꯝꯅꯤꯡꯉꯁꯨ ꯂꯧꯕ ꯌꯥꯕꯅꯦꯕ ꯁꯤꯠꯇꯕꯨ ꯍꯥꯏꯗꯤ ꯃꯌꯥ ꯑꯗꯨ ꯅꯠꯇꯦ ꯊꯨꯡꯒꯥꯎꯅꯤ ꯍꯥꯏꯕ ꯆꯞ ꯐꯣꯔ ꯍꯟꯗ꯭ꯔꯦꯗ ꯍꯦꯟꯕ ꯃꯩꯗꯨ ꯑꯦ ꯑꯥꯏ ꯀ꯭ꯌꯨ ꯄꯨꯂꯞ ꯌꯥꯎꯅ ꯍꯥꯏ ꯇꯧꯦ ꯑꯗꯨꯗꯤ ꯆꯪꯁꯤꯜꯂꯒ ꯅꯦꯠꯅꯤꯡꯗ꯭ꯔꯦꯕ
ꯑꯩꯅ ꯍꯥꯏꯁꯦ ꯈꯔ ꯋꯥꯡ ꯀꯥꯡꯕꯤꯁꯤꯡꯗꯨꯅ ꯑꯦ ꯑꯥꯏ ꯀ꯭ꯌꯨꯗꯨ ꯆꯪꯈ꯭ꯔꯗꯤ ꯑꯩꯈꯣꯏ ꯁꯤꯠꯇꯨ ꯈꯤꯇꯪ ꯍꯥꯡꯉꯤꯗꯅ
ꯑꯣꯛꯇ ꯋꯥꯍꯤ ꯇꯥꯏ
ꯑꯗ ꯃꯣꯏ ꯃꯣꯏꯁꯨ ꯃꯥꯡꯖꯕꯗꯤ ꯂꯩꯔꯝꯕꯧꯗꯤ
ꯑꯦꯁ ꯇꯤꯒꯤ ꯖꯨ ꯖꯨ ꯍꯥꯏꯕ ꯑꯃ ꯌꯥꯎꯏ ꯑꯁꯤꯗꯤ ꯈ꯭ꯋꯥꯏ ꯋꯥꯡꯉꯦ ꯐꯥꯏꯚ ꯐꯤꯐꯇꯤ ꯐꯥꯏꯚ ꯍꯧꯖꯤꯛꯐꯥꯎ ꯐꯥꯏꯚ ꯑꯩꯠꯇꯤꯅ ꯈ꯭ꯋꯥꯏ ꯋꯥꯡꯉꯤ ꯃꯥꯜꯂꯦ ꯃꯅꯤꯄꯨꯔꯤ ꯊꯥ ꯐꯥꯏꯚ ꯑꯩꯠ ꯇꯤ ꯐꯪꯕ ꯃꯤ ꯑꯅꯤ ꯌꯥꯎꯋꯦꯅꯦ ꯕꯌꯥ ꯂꯥꯡ ꯂꯦꯟꯔꯣ ꯑꯦꯜ ꯑꯦꯟ ꯊꯥꯏꯁꯤꯕꯣ
ꯑꯣꯏꯔꯝꯅꯤ ꯑꯣꯏꯅꯤ
ꯀꯩꯅꯣ ꯂꯥꯡꯂꯦꯟ ꯑꯅꯤꯁꯨꯕ ꯐꯥꯔꯥꯁꯅꯦ ꯃꯅꯤꯄꯨꯔꯒꯤ ꯇꯥꯗꯣꯏꯁꯦ
ꯀꯩꯅꯣ ꯇꯧꯕꯣ ꯑ ꯀꯦꯕ ꯒꯜꯗꯤ ꯆꯪꯉꯨꯅꯀꯣ
ꯁꯤꯗꯤ ꯁꯔꯕꯤꯗꯤ ꯆꯀꯧꯔꯦꯅꯤ
ꯒꯨꯨꯒꯜ ꯆꯪꯉꯨꯅꯣ ꯍꯥꯏꯕ ꯅꯪꯒꯤꯗꯣ
ꯒꯨꯒꯜ ꯆꯪꯗꯦꯍꯦ
ꯆꯪꯉ ꯑꯗꯨꯝ ꯃꯨꯠꯈ꯭ꯔꯦꯅꯤ
ꯅꯠꯇꯦ ꯅꯠꯇꯦ ꯑꯩ ꯅꯥꯀꯟꯗ ꯊꯥꯔꯦꯕ ꯀꯩꯅꯣꯅꯦꯕ ꯑꯩꯅ ꯆꯪꯉꯤꯁꯦ ꯄꯤ ꯗꯤ ꯑꯦꯐꯀꯤ ꯆꯪꯐꯝ ꯆꯪꯕꯒꯤ ꯑꯃ ꯂꯩꯕꯅꯦꯕ
ꯑ ꯑꯗꯨꯗꯤ ꯐꯔ ꯌꯦꯡ ꯇꯔ ꯐꯨꯠ ꯐꯣꯔ ꯊꯥꯔꯇꯤꯗꯤ ꯃꯥ ꯀꯌꯥꯗꯒ ꯂꯩ ꯑꯦꯔꯦꯟ ꯀꯌꯥꯗ ꯂꯩ
ꯑꯁ ꯑꯩ ꯏꯃꯥꯟꯅꯕ ꯑꯃ ꯑꯁꯃꯥꯖꯤ ꯅꯨꯡꯉꯥꯏꯔꯤꯍꯦ ꯃꯩꯇꯩ ꯄꯥꯉꯜꯒꯤ ꯁꯤꯠ ꯑꯃ ꯄꯤꯕꯅꯦꯕꯀꯣ ꯃꯥ ꯑꯣꯏꯔꯝꯕꯅꯤ ꯆꯦ ꯐꯥꯏꯚ ꯐꯣꯔꯇꯤ ꯋꯥꯟ ꯑꯁ ꯋꯥꯡꯉꯤ ꯃꯣꯏꯗꯤ ꯑꯁ ꯅ ꯇꯥꯎꯅ ꯌꯁꯤ ꯌꯥꯗꯗꯤ ꯁꯨꯄꯥ ꯄꯒꯗ꯭ꯔꯦꯅꯦ ꯑꯁ ꯍꯣꯄꯇ ꯌꯥꯎꯒꯗ꯭ꯔꯣꯅꯤꯅꯦ
ꯐꯇꯤ ꯀꯌꯥ ꯂꯩꯒꯦ
ꯖꯦꯂꯤ ꯐꯥꯏꯚ ꯊꯥꯔꯇꯤ
ꯑꯣꯅꯔꯁ ꯀꯥꯏ ꯌꯥꯎꯏ
ꯑꯦ ꯒꯟ
ꯒꯗ ꯇꯥꯕꯔꯥ ꯑꯩꯈꯣꯏ ꯑꯩꯈꯣꯏ ꯌꯥꯔꯔꯣꯏ ꯌꯥꯔꯔꯣꯏ ꯌꯥꯔꯔꯣꯏ ꯍꯧꯖꯤꯛ ꯑꯩꯈꯣꯏ ꯐꯣꯔ ꯇ꯭ꯋꯦꯟꯇꯤ ꯊꯥꯔꯇꯤꯒꯤ ꯔꯦꯡꯇꯣ ꯍꯥ ꯍꯥꯥ
ꯑꯥ
ꯃꯅꯤꯄꯨꯔꯒꯤ ꯑꯥꯏꯠ ꯍꯟꯗ꯭ꯔꯦꯠ ꯌꯧꯒ꯭ꯔꯦ ꯔꯦꯡꯖꯦ ꯑꯣꯏꯔꯔꯣꯏ ꯁꯤꯖꯥ
ꯑꯁ ꯌꯥꯔꯦ ꯌꯥꯔꯦ ꯌꯥꯔꯦ ꯌꯥꯔꯦ ꯏꯀꯥꯏ ꯁꯤꯖꯒꯔꯣ ꯀꯥꯎꯟꯁꯤꯂꯤꯡ ꯄꯩꯁꯥ ꯆꯪꯕ꯭ꯔꯥ
ꯄꯩꯁꯥ ꯆꯪꯗꯕꯅꯤ ꯆꯪꯗꯦꯕ ꯁꯤꯠ ꯀꯥꯟꯖꯤꯟꯒꯔꯥꯗꯥ ꯈꯔ ꯄꯩꯁꯥ ꯆꯪꯕꯅꯤ
ꯒ꯭ꯌꯥꯟ ꯇꯥꯗꯦꯗꯥ ꯐꯥꯖꯤꯜꯂꯨ ꯑꯗꯨꯒꯥ ꯅꯪꯅ ꯀꯩꯅꯣ ꯐꯤꯖꯤꯁ ꯍꯥꯟꯅ ꯂꯩ ꯂꯩꯔꯝꯃꯤꯗꯨꯅ ꯀꯩꯒꯤ
ꯐꯤꯖꯤꯁ ꯍꯥꯟꯅ ꯂꯩꯔꯕ
ꯑꯥ
ꯈꯪꯗꯔꯣ
ꯇꯨꯕꯨꯣꯏ ꯑꯣꯏꯅ ꯂꯩꯁꯟꯗꯥꯅ
ꯅꯠꯇꯦ ꯑꯩ ꯀꯩꯅꯣꯃꯥ ꯐꯣꯔ ꯊꯥꯔꯇꯤꯁꯦ ꯊ꯭ꯔꯤ ꯍꯟꯗ꯭ꯔꯦꯠ ꯔꯦꯡꯗꯥ ꯂꯩ ꯀꯃꯥꯏꯅ ꯇꯧꯁꯤ ꯍꯥꯏꯅꯣ ꯑꯁꯤ ꯃꯤ ꯌꯥꯡꯈꯩ ꯑꯃ ꯍꯥꯞꯁꯤꯂꯩꯅꯤ ꯑꯩꯈꯣꯏ ꯌꯥꯎꯗ꯭ꯔꯤꯕꯅꯦ ꯊ꯭ꯔꯤ ꯐꯤꯞꯇꯤ ꯁꯨꯕꯥ ꯂꯩꯒꯔꯥꯅꯤ ꯇꯣꯛꯑꯣ ꯌꯥꯔꯦ ꯊ꯭ꯔꯤ ꯐꯤꯐꯇꯤꯗꯨꯗꯤ
ꯀꯩꯅꯣ ꯅꯪ ꯉꯥꯡꯉꯤꯗꯣ ꯑꯩꯠ ꯍꯟꯗ꯭ꯔꯦꯠ ꯍꯥꯏꯔꯣ ꯊ꯭ꯔꯤ ꯍꯟꯗ꯭ꯔꯦꯠ ꯍꯥꯏꯔꯣ
ꯐꯣꯔ ꯊꯥꯔꯇꯤ ꯌꯧꯕꯗꯣ
ꯑꯥ
ꯊ꯭ꯔꯤ ꯍꯟꯗ꯭ꯔꯦꯠ ꯔꯦꯡꯇꯥ ꯂꯩꯌꯦꯕ
ꯑꯦ ꯑꯗꯨꯗꯤ ꯆꯥꯟꯁ ꯂꯩ ꯀꯩꯅꯣ
ꯑꯁ ꯅꯪ ꯒ꯭ꯌꯥꯟ ꯇꯥꯗꯕꯃꯥ ꯂꯩꯔꯦ ꯑꯁꯤꯒꯤ ꯂꯤꯁꯁꯦ
ꯑꯥ
ꯑꯁꯦꯡꯕꯒꯤ ꯂꯤꯁ ꯐꯣꯡꯉꯀꯥꯟꯗꯥ ꯃꯤ ꯌꯥꯡꯈꯩ ꯑꯃ ꯍꯥꯞꯆꯤꯜꯂꯛꯀꯥꯅꯤ ꯍꯥꯏꯕ
ꯑꯦ ꯃꯤ ꯌꯥꯡꯈꯩ ꯈꯛ ꯑꯣꯏꯔꯗꯤ ꯀꯩꯝ ꯀꯥꯏꯗꯦꯕ ꯅꯪꯕꯨ
ꯑꯗꯨ ꯊ꯭ꯔꯤ ꯐꯤꯐꯇꯤ ꯂꯩꯗꯣꯏꯅꯦꯕ ꯚꯩꯌꯥ
ꯅꯪꯕꯨ ꯁꯤꯠ ꯌꯥꯡꯈꯩ ꯑꯃꯁꯨ ꯍꯥꯞꯆꯤꯟꯈ꯭ꯔꯦꯗꯥꯏꯅꯦ
ꯑꯗꯨ ꯍꯥꯞꯆꯜꯂꯒꯅꯦ ꯊ꯭ꯔꯤ ꯁꯥꯚꯦꯟꯇꯤ ꯐꯥꯏꯚ ꯂꯩꯌꯦ ꯍꯥꯏꯁꯦ ꯑꯗꯣ ꯑꯩꯈꯣꯏ ꯔꯦꯡꯇꯨ ꯊ꯭ꯔꯤ ꯐꯤꯐꯇꯤꯗꯤ ꯂꯩꯗꯣꯏꯔꯦ ꯑꯗꯨꯗꯤ ꯁꯤꯁꯦ ꯚꯣꯞ ꯇꯥꯇ꯭ꯔꯣ
ꯍꯣꯏꯅꯦ ꯁꯤꯁꯤꯗꯤ ꯀꯅꯥꯅ ꯆꯪꯗꯣꯏꯕ ꯅꯪ ꯆꯪꯒꯦ ꯆꯪꯉꯨꯔꯣ
ꯑꯁ ꯅꯥꯕ ꯊꯋꯥꯏꯗꯤ ꯅꯨꯡꯉꯥꯏꯇꯦ
ꯁꯤꯖꯥꯗꯥꯗꯤꯕꯣ ꯄ꯭ꯔꯥꯏꯚꯦꯠꯅꯤ ꯑꯗꯨꯝ ꯍꯥꯏꯔꯁꯨ ꯌꯥꯔꯦ ꯃꯣꯏꯒꯤ ꯄꯩꯁꯥꯗꯨꯗꯤ
ꯃꯅꯤꯄꯨꯔꯒꯤ ꯐꯥꯏꯗꯥꯒꯤ ꯍꯦꯟꯕꯁꯤ ꯀꯩꯅꯣ ꯒꯨꯟ ꯃꯤ ꯑꯥꯏꯇꯤ ꯑꯥꯏꯠꯃꯨꯛ ꯌꯥꯎꯏ
ꯌꯥꯟ ꯇꯥꯗꯦꯗꯥ ꯑꯗꯨꯗꯥꯒꯤꯗꯤ ꯑꯣꯜ ꯏꯟꯗꯤꯌꯥꯒꯤꯗꯤ ꯁꯚꯦꯟꯗ꯭ꯔꯤ ꯍꯦꯟꯕ ꯃꯤ ꯀꯨꯟ ꯃꯉꯥꯃꯨꯛꯀꯥ ꯌꯥꯎꯋꯦ ꯍꯥꯏ
ꯑꯣ